ꯅꯕꯧ
ꯀꯅꯣ
ꯚ ꯑꯩ ꯑꯩ ꯀꯥꯎꯔꯕꯔꯕꯣ
ꯈꯪꯉꯤꯅꯦ ꯈꯪꯉꯤꯅꯦ ꯑꯦꯁ ꯅꯈꯀꯣꯟꯁꯤꯒ ꯑꯩꯒꯤ ꯅꯪ ꯈꯪꯉꯣꯏꯗꯧ ꯃꯥꯟꯕ꯭ꯔꯣ
ꯑꯣ ꯈꯪꯉꯨ ꯈꯪꯉꯗꯤ ꯐꯩ ꯑꯩꯗꯤ ꯀꯥꯎꯔꯝꯃꯗ꯭ꯔꯣꯅ ꯇꯧꯔꯤꯕꯅꯤꯅꯦ ꯋꯥꯔꯤ ꯁꯥꯟꯅꯅꯕ ꯀꯨꯏꯕꯗꯨꯗ
ꯑꯧ ꯌꯨꯝꯊꯪꯗꯕꯅꯤꯅ ꯀꯥꯎꯔꯦ
ꯔꯤ ꯍꯣꯏ ꯏꯕꯨ ꯈꯔ ꯃꯥ ꯌꯦꯜꯂ ꯀꯩꯅꯧ ꯉꯧꯒꯨꯝ ꯇꯧꯕꯅꯦꯝ ꯆꯥꯛ ꯆꯥꯕꯨ ꯆꯥꯗ꯭ꯔꯣ
ꯎ ꯅꯦꯖꯥ ꯍꯕꯔ ꯆꯥꯛ ꯆꯥꯔꯖ
ꯀꯥꯔꯗꯗꯤ ꯁꯨꯝ ꯊꯥꯡꯉꯑꯒ ꯆꯠꯃꯤꯟꯅꯩ ꯌꯥꯏꯗꯅ ꯅꯪꯁꯨ ꯆꯨꯝꯊꯛꯅꯩ ꯍꯥꯏꯕ ꯃꯥꯅꯤ ꯍꯤꯡꯗ ꯑꯃꯛꯇꯛ ꯊꯣꯛꯂꯛꯇꯦ
ꯎꯝ ꯅꯪ ꯈꯪꯉꯤ ꯅꯪꯅꯥ ꯄꯤꯔꯛ ꯄꯤ ꯑꯥ ꯄꯤꯖꯅꯤꯡꯕ ꯃꯥꯜꯂꯤꯀꯣ
ꯎꯅꯗꯤꯕ ꯀꯌꯥꯝ ꯀꯨꯏꯔꯦ ꯌꯣꯡ ꯅꯣꯡꯃꯇꯁꯨ ꯊꯣꯛꯂꯛꯇꯦ
ꯍꯣꯏꯅꯦ ꯍꯣꯏꯅꯦ
ꯁꯥꯗ꯭ꯔ ꯗꯤꯄꯤꯌꯣ ꯆꯥꯃꯤꯟꯅꯁꯤ ꯀꯩꯅꯣ ꯁꯣꯝꯗ ꯂꯥꯛꯑꯣ ꯑꯗꯨꯒ ꯀꯔꯤꯅꯣ
ꯍꯣꯔꯦꯟ ꯍꯣꯔꯦꯟ ꯑꯃꯨꯛ ꯑꯩ ꯌꯥꯎꯋꯦꯅ ꯏꯟꯖꯥꯡ ꯑꯣꯛꯇꯦ ꯇꯧꯔꯛꯑꯗꯤ ꯀꯃꯥꯏꯅ ꯇꯧꯗꯣꯏꯕ
ꯑꯣꯛꯅꯤꯍꯦ ꯑꯣꯛꯅꯤꯍꯦ ꯀꯩꯅꯣ ꯈꯔꯔꯥꯏ ꯆꯥꯃꯤꯟꯅꯔ ꯂꯣꯏ ꯀꯩꯅꯣ ꯑꯁ ꯑꯣꯛꯇ ꯅꯪ ꯀꯌꯥꯝ ꯆꯥꯒꯦ ꯍꯥꯏꯅꯣ
ꯑꯩꯗꯤ ꯃꯌꯥꯝ ꯆꯥꯗꯣꯔꯤꯅꯤꯅꯦ
ꯑꯩꯗꯤ ꯃꯌꯥꯝ ꯆꯥꯗꯦ ꯈꯔꯆꯥꯔꯗꯤ ꯌꯥꯔꯦ ꯀꯍꯥꯏꯔ ꯀꯣꯟꯅꯗꯕ ꯑꯁ
ꯑꯦ ꯑꯩꯗꯤ ꯈꯖꯤꯛ ꯈꯖꯤꯛ ꯆꯥꯕꯁꯤ ꯄꯦꯟꯗꯤꯌꯦ ꯃꯤ ꯃꯌꯨꯝ ꯆꯠꯂꯒ ꯌꯥꯝ ꯆꯥꯊꯣꯛꯑꯦ ꯒꯥꯏꯅ ꯃꯨꯛ ꯃꯤ ꯋꯥ ꯉꯥꯡꯅꯍꯧꯔꯗ꯭ꯔꯤ ꯑꯩꯗꯤ ꯑꯩꯗꯤ ꯆꯣꯞꯄꯦꯅꯦ
ꯉꯥꯡꯅꯔꯣꯏ ꯉꯥꯡꯅꯔꯣꯏ ꯑꯦ ꯅꯪ ꯅꯍꯥꯟꯒꯩ ꯁꯨꯛꯎ ꯎꯗꯦ ꯀꯥꯏꯆꯠꯂꯤꯅꯣ ꯅꯪꯕꯨ ꯌꯨꯝꯗ ꯒ ꯁꯨꯡꯂꯩ ꯂꯩꯇ꯭ꯔꯕꯣ
ꯑꯝ
ꯑꯟꯏꯟꯇꯦꯜꯂꯤꯖꯦꯕꯜ ꯗ ꯇꯥꯏꯁ ꯑꯗꯨꯤꯗꯤ
ꯑꯩ ꯅꯨꯄꯤ ꯀꯣꯏ ꯐꯪꯗꯕ ꯅꯪ ꯇꯨꯃꯤꯟ ꯂꯩꯔꯣ ꯅꯪ
ꯍꯣꯏꯅꯦ ꯑꯩꯈꯣꯏꯕꯨꯗꯤ ꯐꯪꯗ꯭ꯔꯦꯅꯦ ꯑꯟꯏꯟꯇꯦꯜꯂꯤꯖꯦꯕꯜ ꯁꯦꯝꯕꯤꯗꯅ ꯈꯣꯠꯄꯤꯗꯅ ꯇꯧꯗꯦ ꯅꯣꯛꯃꯇ ꯊꯣꯛꯂꯛꯄꯁꯨ ꯎꯗꯦ
ꯍꯣꯏꯅꯦ ꯅꯇꯥꯎ ꯅꯅꯥꯛꯇ ꯅꯇꯥꯎꯒꯤ ꯑꯦ ꯍꯥꯏꯗꯤ ꯃꯅꯥꯛꯁꯤꯗ ꯂꯥꯛꯑꯒ ꯋꯥꯔꯤ ꯋꯥꯇꯥꯏ ꯇꯥꯊꯣꯛ ꯇꯥꯁꯤꯟꯁꯨ ꯇꯧꯗꯦ ꯅꯪꯁꯨ ꯊꯣꯛꯇꯤ ꯊꯣꯛꯇꯦꯗ ꯍꯥꯏ ꯑꯩꯈꯣꯏꯗ ꯁꯨꯡꯂꯥꯛꯇꯤ ꯂꯥꯛꯇꯦ ꯀꯃꯥꯏꯅ ꯇꯧꯔꯤꯅꯣ
ꯃꯥꯏꯅ ꯇꯧꯏꫪꯅ‌ꯣꯍ‌ꯦ
ꯑꯟꯑꯣꯗꯤꯕꯜ
ꯅꯍꯥꯟ ꯂꯥꯛꯑꯝꯃꯤꯅꯦ ꯅꯪ ꯂꯩꯇꯦꯅ ꯅꯣꯏ ꯃꯥ ꯍꯥꯏꯔꯛꯦꯗꯩꯗꯝ ꯍꯜꯂꯦ ꯅꯨꯃꯤꯗꯥꯡ ꯍꯥꯏꯗꯤ ꯋꯥꯔꯝ ꯄꯨꯡ ꯑꯍꯨꯝ ꯃꯈꯥꯏꯃꯨꯛ ꯇꯥꯕ ꯑꯗꯨꯋꯥꯏꯗ ꯁꯣꯝ ꯋꯥꯀꯤꯡ ꯊꯣꯛꯎꯨꯁꯤꯔ ꯍꯗ ꯊꯣꯛꯇ ꯀꯨꯏꯔꯦꯅ ꯅꯣꯡꯒ ꯊꯥꯡꯉꯤꯕꯗꯨꯗ ꯅꯪꯁꯨ ꯒꯥꯔꯤ ꯊꯧꯗꯣꯛꯑ ꯆꯠꯈꯤꯑ ꯑꯗꯩꯗꯤ ꯑꯩꯁꯨ ꯂꯥꯛꯇ꯭ꯔꯦ ꯅꯪꯁꯨ ꯅꯣꯡꯃꯇꯁꯨ ꯑꯩꯈꯣꯏꯔꯣꯝꯗ ꯊꯣꯛꯂꯛꯇꯅ
ꯐꯔꯦꯅꯦ ꯁꯨꯃꯥꯏꯅ ꯉꯥꯡꯅꯗꯩ ꯍꯣꯔꯦꯟꯗꯤ ꯊꯣꯛꯑꯣꯔꯁꯤꯗꯤ ꯀꯩꯅꯣ ꯑꯗꯨꯗꯤ
ꯍꯣꯔꯦ ꯊꯣꯛꯎꯁꯦ ꯆꯥꯛ ꯆꯥꯕ ꯂꯣꯏꯔ ꯉꯥꯏꯍꯥꯛ ꯊꯣꯛꯎꯔ ꯂꯣꯏꯔꯦ ꯀꯩꯅꯣ
ꯍꯣꯏꯅꯦ ꯏꯟꯖꯥꯡꯗꯣ ꯍꯥꯎꯍꯜꯂꯝꯃꯨꯀꯣ ꯑꯩ ꯆꯥꯛꯇꯣ ꯊꯥꯡꯉ ꯄꯣꯔꯛꯑꯒꯦ ꯌꯦꯟꯖꯥꯡꯗ ꯍꯣꯔꯦꯟ ꯐꯨꯛꯊꯔꯁꯦ ꯐꯖꯅ ꯑꯗꯣ ꯍꯣꯔꯦꯟꯁꯤ ꯀꯥꯏ ꯆꯧꯁꯦꯕ
ꯀꯥꯏ ꯆꯠꯇꯣꯏ ꯀꯋꯥꯏ ꯆꯠꯅꯤꯡꯒꯦ ꯀꯣꯐꯤ ꯃꯆꯥ ꯑꯝ ꯊꯛꯎꯔꯕ ꯆꯥꯛꯇꯣꯛꯑꯒ ꯑꯗꯨꯒ ꯁꯨꯝ ꯊꯧꯗꯔꯨꯔꯒ ꯈꯣꯡꯖꯣꯝ ꯂꯣꯝꯗꯔ ꯊꯧꯔꯗꯣꯔꯦ ꯀꯩꯅꯣ ꯍꯣꯔꯦꯟ
ꯑꯦ ꯉꯥꯏꯈꯣꯉꯥꯏꯈꯣ ꯑꯩꯁ ꯌꯥꯝ ꯂꯥꯞꯅ ꯆꯠꯈꯤꯔꯣꯏ ꯁꯤꯁꯦ ꯑꯅ ꯀꯩꯅꯣ ꯇꯧꯁꯦ ꯑꯩꯁꯦ ꯐꯤꯔꯣꯟ ꯈꯔ ꯈꯔꯁꯨ ꯂꯩꯅꯤꯡꯉꯦ ꯑꯗꯩꯗꯤ ꯍꯧꯖꯤꯛ ꯑꯥꯏꯖꯤꯗ ꯀꯩꯗ ꯍꯧꯖꯤꯛ ꯑꯣꯟꯂꯥꯏꯟ ꯁꯣꯞꯄꯤꯡ ꯃꯌꯥꯝ ꯂꯩꯗꯅ ꯗꯨꯀꯥꯟ ꯃꯌꯥꯝ ꯑꯃ ꯑꯩꯈꯣꯏ ꯁ꯭ꯋꯥꯏꯒꯤ ꯑ ꯕꯤ ꯀꯦ ꯏꯁꯇꯣꯔꯅ ꯑꯃ ꯂꯩꯕꯗꯨꯣ ꯈꯪꯕ꯭ꯔꯣ ꯑꯗꯨꯒ ꯑꯅꯧ ꯄꯦꯠ ꯌꯥꯝ ꯊꯥꯒꯠꯂꯛꯏꯅꯦ
ꯌꯦ ꯁꯨ ꯕꯣꯟꯒꯤ ꯖꯔꯁꯤꯠ ꯑꯃ ꯈꯠꯅꯤꯡ ꯂꯩꯃꯤꯅꯦ ꯑꯗꯨꯗꯤ ꯆꯞ ꯆꯥꯔꯦ ꯍꯣꯔꯦꯟ ꯆꯠꯂꯨꯔꯒ ꯍꯥꯏ ꯈꯜꯂꯨꯔꯒ
ꯑꯗꯨꯅꯤ ꯑꯗꯨꯗꯒꯤ ꯖꯔꯁꯤꯁꯨ ꯈꯟꯕ ꯌꯥꯔꯦ ꯑꯗꯩꯗꯤ ꯑꯩꯁ ꯑꯩꯁꯦ ꯋꯥꯛꯀꯤꯡ ꯆꯦꯟꯕꯒꯤ ꯗ꯭ꯔꯦꯁ ꯗ꯭ꯔꯦꯁ ꯅꯠꯇꯦ ꯍꯣꯏ ꯗ꯭ꯔꯦꯁꯁꯨ ꯈꯔ ꯌꯦꯡꯕ ꯌꯥꯏ ꯑꯗ ꯀꯩꯅꯣꯅꯦ ꯈꯣꯡꯎꯞ ꯈꯣꯡꯎꯞꯁꯤꯦ ꯌꯥꯝ ꯃꯔꯨ ꯑꯣꯏꯗꯅ ꯋꯥꯛꯀꯤꯡ ꯆꯦꯟꯕ ꯍꯥꯏꯔꯒ
ꯑꯗꯣ ꯍꯧꯖꯤꯛꯀꯤ ꯕꯤꯀꯦꯗꯨꯣ ꯂꯣꯏ ꯌꯥꯎꯔꯝꯅꯤ ꯀꯩꯅꯣ ꯌꯥꯎꯗ꯭ꯔꯅ ꯁꯨꯁꯃꯤ ꯍꯥꯏꯔꯒ ꯂꯩꯗꯥꯏꯅꯦ ꯈꯃꯪ ꯑꯁꯣꯝꯗ ꯑꯗꯣꯝꯗ ꯆꯠꯂꯒ ꯌꯦꯡꯉꯨꯔꯁꯨ ꯌꯥꯏ ꯀꯩꯅꯣꯗꯨꯗꯤ
ꯌꯥꯏꯌꯦ ꯅꯪ ꯃꯐꯝ ꯈꯪꯕ꯭ꯔꯣ ꯆꯨꯁꯃꯤꯌꯦꯦ ꯑꯗꯨꯗꯤ
ꯃꯥꯗꯤ ꯈꯃ ꯉꯥꯛꯇ ꯑꯗꯨꯝ ꯇꯧꯕꯅꯦ
ꯍꯣꯏꯅꯦ ꯅꯪ ꯀꯌꯥꯅꯦ ꯅꯪ ꯈꯪ ꯇꯥꯔꯗꯤ ꯍꯣꯔꯦꯟ ꯀꯥꯞꯊꯔꯨ ꯌꯥꯏ ꯀꯩꯅꯣ ꯍꯧꯖꯤꯛ
ꯄꯨꯟ ꯂ ꯀꯣꯏꯕ ꯑꯣꯏꯅ ꯆꯠꯂꯨꯔ ꯂꯣꯏꯔꯦ ꯊꯣꯛꯇꯕꯁꯨꯪꯕꯅꯤꯅ ꯑꯦ ꯗ꯭ꯔꯦꯁ ꯅꯨꯡꯈꯛ ꯈꯜꯂꯒ
ꯍꯣꯏꯅꯦ ꯍꯧꯖꯤꯛ ꯈꯔ ꯌꯨꯠ ꯇꯧꯍꯧꯗ꯭ꯔꯗꯤꯀꯣ
ꯊꯥꯔꯝꯕ ꯌꯥꯏ ꯀꯩꯅꯣ ꯈꯔ ꯃꯣꯏ ꯏ ꯋꯥꯟ ꯦꯠ ꯋꯥꯟ ꯐ ꯌꯥꯏꯅꯦ
ꯃꯥꯅꯦ ꯍꯧꯖꯤꯛ ꯀꯩꯅꯣ ꯇꯧꯔꯤꯕꯅꯤ ꯃꯣꯏꯗꯣ ꯀ꯭ꯂꯤꯌꯥꯔꯦ ꯁꯦꯟꯁ ꯇꯧꯔꯤꯕ ꯁꯦꯜꯁ ꯇꯧꯔꯤꯕꯅꯦꯕꯀꯣ ꯑꯗꯨꯅ ꯑꯁꯤꯇꯤ ꯁꯥꯥꯇꯀꯤ ꯋꯥꯗꯤ ꯃꯥꯏ ꯄꯩꯈꯩ ꯄꯩꯈꯩꯗꯤ ꯗꯨꯒꯤ ꯆꯥꯝꯃꯉꯥꯒꯤ ꯃꯔꯤ ꯃꯉꯥ ꯇꯔꯨꯛ ꯇꯧꯁꯤꯜꯂꯛꯀꯗꯣꯏꯅꯤ ꯃꯣꯏ ꯒꯣ ꯍꯣ ꯃꯅꯅꯦ ꯄꯣꯠꯁꯨ ꯐꯕ ꯍꯦꯛꯇ ꯌꯦꯡꯉꯨꯔꯁꯤ ꯍꯣꯔꯦꯟ
ꯍꯥꯄꯤꯉ ꯈꯔ
ꯎꯝ ꯍꯥꯄꯦꯟꯗꯒꯤ ꯇꯨꯄꯤꯗꯒꯤ ꯑꯅꯣꯞꯄ ꯑꯅꯣꯞ ꯌꯥꯎꯕ ꯌꯥꯎꯗꯕ ꯀꯥꯎꯊꯣꯛꯈ꯭ꯔꯦꯅꯤ ꯑꯅꯧꯞ ꯈꯗꯤ ꯍꯧꯖꯤꯛꯀꯤ ꯑꯁ ꯄꯪꯇꯥ ꯊꯥꯠꯂꯛꯄ ꯃꯅꯤꯅꯕꯨ ꯉꯥꯎ ꯉꯥꯎꯁꯤꯜꯂ ꯁꯣꯁꯤꯌꯦꯦꯜ ꯃꯦꯗꯤꯌꯥꯁꯦ ꯌꯥꯗ꯭ꯔꯦ ꯌꯥꯝ ꯃꯟꯗꯅ
ꯂꯥꯟꯖꯦꯟ ꯆꯦꯟꯕꯒꯤ ꯁꯟ ꯒ꯭ꯂꯥꯁ ꯑꯃ ꯎꯞ ꯂꯩꯒꯦ ꯍꯥꯏꯔꯣ ꯈꯔ ꯍꯩ ꯀꯅꯤ ꯌꯥꯝ ꯇꯧꯗ꯭ꯔꯑꯦꯗꯅ ꯗ꯭ꯔ ꯑꯅꯧ ꯑꯅꯧꯕꯥ
ꯑꯩ ꯄꯥꯝꯃꯤꯅꯤꯅꯦ ꯑꯗꯨ ꯑꯩꯖꯦ ꯀꯥꯏꯗꯩ ꯂꯩꯗꯣꯏꯅꯣꯅ ꯑꯗꯨꯏ ꯁꯟꯒ꯭ꯜꯁꯦ ꯈꯟꯖꯥꯅꯩꯅꯦ ꯍꯥꯏꯗꯤ ꯑꯐꯕ ꯑꯝꯁꯨ ꯂꯩꯅꯤꯡꯕꯀꯣ
ꯀꯦ ꯏꯁꯇꯣꯔꯒꯨꯝꯕꯗ ꯌꯥꯎꯔꯝꯅꯤꯌꯦ ꯃꯣꯏ ꯑꯗꯨꯝ ꯊꯝꯕꯅꯤ ꯁꯟ ꯒ꯭ꯂꯥꯁ
ꯑꯗꯨꯗꯤ ꯌꯦꯡꯉꯨꯔꯁꯤꯅꯦ ꯍꯣꯔꯦꯟ ꯍꯦꯛꯇ
ꯌꯦꯡꯉꯣꯔ꯭ꯁꯤ ꯑꯗꯨꯒ
ꯍꯣꯔꯦꯟ ꯄꯨꯡ ꯀꯌꯥ ꯊꯣꯛꯁꯤꯒꯦ
ꯄꯨꯡ ꯉꯥꯍꯥꯛ ꯂꯩꯔꯒꯗꯤ ꯆꯥꯛꯁꯨ ꯂꯣꯏꯔꯛꯑꯅꯤ ꯆꯥꯛ ꯇꯣꯛꯑꯕꯗꯤ ꯅꯨꯡꯁꯥꯁꯨ ꯑꯗꯨꯝ ꯆꯥꯛ ꯇꯣꯛꯑꯒ ꯄꯨꯡ ꯇꯔꯥꯃꯥꯊꯣꯏ ꯁ꯭ꯋꯥꯏꯗ ꯊꯣꯛꯈꯤꯕꯅ ꯐꯠꯇ꯭ꯔꯣ
ꯇꯔꯥꯃꯥꯊꯣꯏ ꯑꯁ ꯇꯔꯥꯃꯥꯊꯣꯏꯗꯤ ꯁꯥꯅꯤꯌꯦ ꯅꯪꯁꯨ ꯉꯥꯎꯔꯛꯀꯅꯨ
ꯑꯗꯨ ꯑꯩꯅ ꯅꯨꯃꯤꯗꯥꯡ
ꯅꯨꯡꯗꯥꯡ ꯋꯥꯏꯔꯝ ꯑꯣ ꯍꯣꯏ ꯑꯗꯨꯋꯥꯏ ꯇꯧꯔꯁꯦ ꯅꯨꯡꯗꯥꯡ ꯋꯥꯏꯔꯝꯒꯤꯗꯣ ꯑꯩꯈꯣꯏ ꯍꯣꯔꯦꯟ ꯌꯦꯟꯅꯤꯁꯨ ꯍꯥꯏꯔꯦ ꯇꯞ ꯇꯥꯏ ꯆꯥꯁꯤꯜꯂꯅꯤ
ꯎꯝ ꯅꯍꯥꯛꯄꯨ ꯊꯥꯔꯨꯔꯒ ꯍꯧꯒꯠꯂꯛꯄꯗꯁꯨ ꯄꯩꯁꯥꯅꯤ ꯑꯗꯨꯃꯥꯏꯅ
ꯍꯣꯏ ꯍꯧꯖꯤꯛꯇꯤ ꯍꯩ ꯔꯥꯁꯨ ꯄꯥꯝꯃꯤꯅꯤ ꯅꯧ ꯑꯗꯣ ꯈꯔ ꯆꯥꯥꯁꯜꯂꯒꯀꯣ ꯊꯣꯛꯑꯗꯤ ꯅꯨꯡꯉꯥꯏꯔꯣꯏꯗ꯭ꯔꯅꯦ ꯅꯦ ꯑꯩꯈꯣꯏꯁꯨ ꯍꯩꯅꯧ ꯄꯥꯜꯂꯦ ꯍꯣꯔꯦꯟ ꯍꯦꯛꯂꯛꯀꯦ ꯑꯇꯩ ꯍꯦꯛꯇ꯭ꯔꯒꯁꯨ ꯑꯩꯈꯣꯏ ꯆꯥꯕ ꯂꯣꯏꯔꯒ ꯍꯦꯛꯇ ꯍꯦꯛꯑ ꯁꯤꯅꯤ ꯑꯗꯨꯒ ꯐꯖꯅ ꯆꯥꯔꯒ ꯃꯤꯠꯀꯗꯨ ꯁꯤꯡ
ꯁꯤꯡꯉꯒꯥ ꯆꯠꯄꯅ ꯐꯥꯅꯤ
ꯑꯗꯨꯅꯦ ꯑꯗꯨ ꯑꯁ ꯍꯧꯖꯤꯛꯀꯥꯟꯁꯦ ꯑꯗꯨꯒ ꯀꯩꯅꯣ ꯑꯩꯈꯣꯏꯒꯤ ꯒꯥꯔꯤ ꯊꯥꯎꯁꯦ ꯍꯥꯏꯅꯦ ꯆꯨꯝꯕ꯭ꯔꯥ ꯂꯥꯟꯕ꯭ꯔꯣ ꯅꯪ ꯈꯪꯕ꯭ꯔꯣ
ꯒꯥꯔꯤ ꯊꯥꯎꯈꯤꯗꯧ ꯍꯥꯏꯅꯣ
ꯒꯥꯔꯤ ꯊꯥꯎꯁꯦ ꯑꯁꯦꯡꯕ ꯊꯥꯏꯅꯒꯤ ꯊꯥꯎꯗꯨ ꯑꯣꯏꯗ꯭ꯔꯦꯌꯦ ꯏꯊꯥꯅꯣꯜ ꯍꯥꯏꯕ꯭ꯔꯥ ꯀꯩꯅꯣ ꯍꯥꯜꯂꯦꯌꯦ
ꯑ ꯍꯣꯏ ꯑꯗꯨ ꯍꯥꯥꯟꯂꯕ ꯂꯥꯛꯇꯤ ꯂꯥꯛꯑꯕꯅꯤꯅ ꯂꯥꯛꯑꯅꯤꯗꯗꯤ ꯍꯥꯏꯗꯤ ꯍꯥꯏꯅꯈꯤꯕꯅꯤ ꯈꯪꯗ꯭ꯔꯦ ꯀꯔꯝꯕ ꯍꯥꯜꯂꯤꯅꯣ ꯑꯩ ꯒꯥꯔꯤ ꯊꯥꯎ ꯍꯥꯏꯔꯒꯥ ꯒꯥꯔꯤ ꯂꯩꯗꯣꯏ ꯅꯠꯇ꯭ꯔꯣ ꯅꯣꯏꯒꯤ ꯑꯩꯈꯣꯏ ꯒꯥꯔꯤꯗꯨ ꯄꯨꯊꯣꯛꯈꯤꯕ ꯈꯪꯗꯦꯅꯦ
ꯑꯩꯈꯣꯏꯒꯤ ꯊꯥꯔꯗꯨ ꯊꯧꯗꯣꯛꯁꯦ ꯍꯦꯛꯇ
ꯑꯣ ꯊꯥꯔ ꯆꯞ ꯆꯥꯔꯦꯍꯦ ꯑꯗꯨꯏꯗꯤ ꯅꯣꯡꯁꯨ ꯊꯤ ꯅꯣꯡ ꯗꯨ ꯒꯌꯥꯡ ꯃꯦꯟ ꯇꯥꯗꯅ ꯄꯪꯇꯥ ꯇꯥꯏꯗꯅ ꯊꯣꯛ ꯃꯪꯒꯤ ꯂꯥꯛꯑꯒ ꯊꯣꯛ ꯇꯥꯔꯛꯀꯅꯤ
ꯃꯥꯅꯤ ꯃꯥꯅꯤ ꯑꯗꯨ ꯅꯪ ꯊꯥꯎ ꯍꯟ ꯇꯕꯅꯤꯅꯦ ꯑꯗꯨꯗꯤ ꯑꯩꯈꯣꯏ ꯒꯥꯔꯤ ꯄꯨꯊꯣꯛꯑ ꯕꯅꯤꯅ
ꯑ ꯍꯥꯟ ꯇꯥꯡꯅꯤꯡꯒꯦꯅꯣ ꯂꯨꯄꯥ ꯀꯌꯥ ꯆꯠꯂ ꯍꯥꯟ ꯇꯥꯡꯅꯤꯒꯦꯅꯣ ꯅꯣꯡ ꯐꯥꯗꯣꯛ ꯊꯤꯛꯅ ꯆꯠꯄꯕꯨ
ꯑꯥ ꯑꯥ ꯑꯗꯨꯗꯤ ꯅꯪꯁꯦ ꯆꯠꯂꯝꯗꯥꯏ ꯈꯨꯗꯤꯡꯒꯤ ꯅꯪ ꯀꯧꯔꯛꯀꯦꯀꯣ
ꯀꯧꯔꯣ ꯀꯧꯔꯣ ꯑꯗꯨ ꯍꯦꯛ ꯆꯠꯃꯤꯟꯅꯔꯒ ꯗꯥꯏ ꯂꯩꯇ ꯊꯥꯎ ꯍꯜꯂꯝꯗꯥꯏꯗ ꯀꯛꯂꯣ ꯑꯇꯩ ꯃꯇꯝꯗ ꯅꯤꯡꯁꯤꯡꯕꯤꯗ꯭ꯔꯁꯨ ꯊꯥꯎ ꯍꯜꯂꯝꯗꯥꯏꯗ ꯅꯤꯡꯁꯤꯡꯉꯨ ꯀꯥꯏꯅ
ꯀꯣꯟ ꯐꯦꯡꯉꯝꯗꯥꯏꯗꯒ
ꯎꯝ ꯆꯥꯛꯆꯥ ꯂꯥꯛꯄꯗꯕꯨ ꯅꯣꯏ ꯍꯩ ꯄꯥꯜꯂꯗꯤ ꯍꯦꯛ ꯂꯛꯑꯣꯅꯦ ꯍꯣꯔꯦꯟ ꯆꯥꯛ ꯇꯣꯛ ꯆꯥꯅꯕ
ꯍꯦꯂꯛꯀꯦ ꯍꯦꯂꯛ ꯀꯦꯁ ꯍꯩ ꯗ ꯌꯥꯝ ꯉꯥꯎꯖꯕꯒ
ꯍꯩꯅꯧ ꯃꯨꯜꯂꯝꯗ꯭ꯔꯣ ꯍꯧꯖꯤꯛꯁꯦ ꯃꯨꯟꯕ ꯍꯧ ꯂꯣꯏ ꯐꯟ ꯃꯨꯟꯅꯕꯅꯤꯅꯦ
ꯑꯧ ꯃꯨꯂꯦ ꯃꯨꯜꯂꯦ ꯍꯧꯖꯤꯛ ꯈꯨꯍꯥꯎ ꯑꯃ ꯇꯧꯔꯦ ꯆꯥꯗ ꯃꯤꯅ ꯈꯪꯉꯣꯏ
ꯔꯨꯀꯣ
ꯑꯩꯈꯣꯏꯗꯤ ꯇꯤꯟ ꯆꯪꯗꯦ ꯇꯤꯟ ꯆꯪꯗꯦ
ꯍꯧꯖꯤꯛꯇꯤ ꯌꯥꯝ ꯇꯧꯅꯔꯦꯗꯅ ꯅꯨꯄꯥꯒꯤ ꯊꯃꯣꯏ ꯅꯨꯄꯤꯒꯤ ꯊꯃꯣꯏ
ꯑꯩꯈꯣꯏꯗꯤ ꯅꯨꯄꯥ ꯊꯝꯃꯣꯏ ꯉꯥꯛꯇꯅꯦ ꯅꯨꯄꯥ ꯊꯝꯃꯣꯏꯗꯤ ꯇꯤꯟ ꯆꯥꯗꯕꯅꯤ
ꯍꯣꯏꯅꯦ ꯑꯗꯨꯝꯕꯗꯨꯅꯤ ꯄꯥꯝꯃꯤꯁꯤ
ꯁꯃꯥꯏꯕꯨ ꯍꯥꯏꯕ ꯌꯥꯔꯦꯅꯦ ꯑꯩꯈꯣꯏꯒꯤ ꯍꯩꯅꯧꯗꯤ ꯅꯨꯄꯥꯒꯤ ꯊꯃꯣꯏ ꯉꯥꯛꯇꯅꯤ
ꯍꯩꯅꯧ ꯍꯥꯏꯕꯕꯨ ꯀꯥꯟꯅꯗ꯭ꯔꯦꯗ ꯅꯨꯄꯥꯒꯤ ꯊꯃꯣꯏ ꯄꯥꯜꯂꯤ ꯍꯥꯏꯔꯒ
ꯃꯅꯦ ꯑꯩꯈꯣꯏꯒꯤ ꯅꯨꯄꯥꯒꯤ ꯊꯝꯃꯩ ꯉꯥꯛꯇꯅꯤ ꯍꯥꯏꯔ ꯍꯥꯏ ꯌꯣꯂꯁꯨ ꯅꯠꯇ꯭ꯔ
ꯐꯅꯕꯨ ꯄꯣꯁꯇꯥꯅꯤꯅꯦ
ꯅꯧ ꯇꯅꯤ
ꯅꯨꯄꯤ ꯊꯃꯣꯏꯗꯤ ꯌꯥꯎꯇꯦꯌꯦ
ꯌꯥꯎꯦ ꯀꯩꯁꯨ ꯋꯥꯕꯤꯅꯣ ꯑꯩꯈꯣꯏ ꯍꯧꯖꯤ ꯁꯤ ꯅꯨꯄꯥ ꯊꯝꯃꯣꯏ ꯌꯥ ꯍꯥꯏꯔꯒ
ꯑꯗꯨꯅ ꯐꯔꯦ ꯑꯗꯨ ꯏꫯꯁ ꯑꯇꯣꯞꯄ ꯍꯩꯒꯤ ꯅꯣꯏꯗꯤ ꯄꯟ ꯄꯥꯟꯒꯦ
ꯅꯈꯣꯏꯁꯨ ꯍꯩꯅꯧ ꯄꯥꯟꯕꯗꯤ ꯄꯥꯂ ꯑꯩꯈꯣꯏꯅ ꯑꯃꯨꯛ ꯀꯩꯅꯣꯗꯣ ꯃꯣꯏ ꯑꯣꯃꯒ ꯃꯨꯟꯒ‌ꯦ ꯍꯥꯏꯗꯣꯏꯔꯥ ꯑꯗꯨꯝꯕ ꯑꯣꯏꯕꯒꯤ ꯈꯤꯇ ꯋꯥꯠꯂꯤ
ꯍꯩꯅꯧ ꯅꯠꯇꯕꯅꯦ ꯑꯇꯣꯞꯄ ꯍꯩ
ꯕꯨ ꯄꯥ ꯆ ꯄ꯭ꯔꯥ ꯍꯣꯖꯛꯇꯤ ꯈꯤꯇꯪ ꯄꯤꯛꯏꯗꯅ
ꯑꯁ ꯆꯝꯄ꯭ꯔꯥꯗꯣ ꯍꯣꯔꯦꯟꯒꯤ ꯌꯦꯟ ꯑꯗꯨꯒ ꯐꯖꯅꯥ ꯁꯨꯝꯃꯒ ꯇꯧꯔꯒꯗꯤ ꯍꯥꯎꯒꯗꯕꯅꯤ
ꯑꯦꯁ ꯁꯨꯝꯃ ꯊꯛꯑꯗꯧꯅꯤ ꯀꯩꯅꯣ ꯑꯗꯨ ꯌꯥꯅꯤ ꯍꯣꯔꯦꯟ
ꯎꯝ ꯎꯝ ꯑꯗꯨꯗꯤ ꯈꯥꯕꯗ ꯀꯣ ꯍꯛ ꯈꯥꯔꯝꯕꯗ ꯅꯪ ꯅꯞ
ꯈꯔ‌ꫭꯏ ꯈꯔꫭꯏ ꯅꯣꯏꯗꯤꯪꯉ ꯁꯤ ꯂꯪꯉꯤ ꯀꯔꯤ ꯃꯊꯦꯜ ꯊꯣꯡꯉ ꯑꯗ‌ꫭ ꯅꯣꯏꯗꯤ ꯌꯦꯡꯉ ꯄꯨꯔꯛꯑꯣꯅꯦ
ꯑꯩꯈꯣꯏꯗꯤ ꯄꯨꯔꯛꯑꯔꯣꯏꯒꯦ ꯌꯥꯔꯦ ꯅꯣꯏꯒꯤ ꯌꯦꯟ ꯊꯣꯡꯉꯤ ꯀꯩꯅꯣ ꯌꯥꯔꯦ
ꯌꯦꯟ ꯊ‌ꫭꯡꯖꯨ ꯀꯩꯅꯣ ꯏꯔꯟꯕꯔꯥ ꯀꯥꯡꯁꯣꯏꯔ ꯀꯩꯅꯣꯥꯝ
ꯀꯩꯗꯧꯗꯣꯔꯤꯒꯦ ꯌꯥꯔꯦ ꯌꯥꯔꯦ ꯂꯩꯔꯝꯃꯣ ꯑꯩ ꯆꯥꯛꯇꯣ ꯊꯥꯡꯉꯛꯑꯗꯕꯅꯤ
ꯊꯥꯡꯉꯣ ꯊꯥꯡꯉꯣ ꯋꯥꯔꯤ ꯁꯨꯝ ꯁꯥꯟꯅꯉꯩ ꯑꯩꯗ ꯆꯥꯛ ꯆꯥꯕ ꯊꯦꯡꯖꯤꯟꯈ꯭ꯔꯅꯤ ꯑꯃꯨꯛ
ꯐꯔꯦ ꯐꯔꯦ ꯊꯝꯃꯣ ꯊꯝꯃꯣ ꯑꯩ ꯆꯥꯛ ꯊꯪꯉꯛꯑꯒꯦ
ꯀꯨꯏꯅꯥ ꯂꯩ ꯔꯅꯨ ꯀꯣ ꯐꯕꯠ ꯂꯥꯎꯑꯣ ꯀꯣ ꯊꯃꯦ ꯊꯃꯦ ꯊꯃꯦ ꯊꯃꯦ